ꯍꯜꯂꯣ
ꯌꯥꯝ ꯊꯨꯏꯅ ꯎꯝ
ꯊꯨꯗꯥ ꯌꯥꯕ ꯅꯠꯇ‌ꯦ ꯇꯥꯏꯝ ꯃꯦꯅꯦꯖꯃꯦ ꯇꯥꯏꯝꯗ ꯆꯠꯀꯗꯕꯅꯤꯅꯦ
ꯎꯝ ꯁꯤ ꯂꯣꯏꯔꯒ ꯍꯨꯟꯗꯣꯛꯑꯝꯗꯥꯏꯁꯨ ꯈꯪꯉꯤꯗ ꯑꯩꯅ
ꯀꯩ ꯀꯩꯒꯤꯅꫭ
ꯥꯄꯥꯞ ꯄꯨꯖꯅꯤꯀꫭ
ꯌꯥꯝ ꯄꯨ ꯑꯃꯒꯤꯄꯨꯡꯕ ꯃꯄꯨꯡ ꯐꯥꯅ ꯄꯨꯔ ꯂꯣꯏꯔꯁꯨꯅꯤ
ꯌꯥꯏ ꯌꯥꯏ ꯅꯪꯒꯤ ꯋꯥꯈꯜꯂꯣꯟꯁꯨ ꯌꯥꯝ ꯐꯕ ꯋꯥꯈꯜꯅꯤ
ꯅꯪ ꯁꯤꯡꯗꯦꯕ
ꯍꯥꯥ
ꯅꯪ ꯁꯤꯡꯗꯦ ꯍꯥꯏꯕ ꯑꯗꯨꯒꯤꯅꯦꯕ ꯅꯪ ꯑꯗꯨꯝ ꯂꯩꯔꯤꯗꯣ
ꯈꯪꯗ‌ꯦ ꯂꯩꯔꯄꯤ ꯅꯉꯥ ꯆꯁꯥꯟꯅ ꯅꯨꯖꯦ
ꯑ ꯍꯣꯏ ꯍꯣꯏ ꯍꯥꯏꯃꯜꯂꯗꯤ ꯌꯥꯔꯔꫭꯏꯌꯦ
ꯑꯗꯨꯃꯥꯏꯅ ꯇꯧꯕ ꯐꯅꯌꯥꯝ ꯁꯨꯔꯦ ꯆꯠꯈꯤꯕ ꯅꯪꯁꯨ ꯍꯧꯖꯤꯛ ꯆꯠꯈ꯭ꯔꯅꯤ
ꯆꯠꯂꫭꯏꯗ
ꯈꯪꯉꯤꯗꯥ ꯀꯩꯁꯨ ꯀꯥꯏꯗ‌ꯦ
ꯍ
ꯀꯩꯁꯨ ꯀꯥꯏꯗ‌ꯦꯗ
ꯑꯁꯤ ꯑꯁꯤꯒ ꯀꯩꯌꯥ ꯁꯨꯔ‌ꯦ
ꯑꯍꯨꯝꯂꯛ
ꯑꯣ ꯑꯃꯈꯛꯇ ꯑꯣꯏꯔꯤꯅꯤꯀꯣ
ꯈꯪꯗꯦ ꯈꯪꯗꯦ ꯎꯗꯦ ꯇꯥꯗꯦ
ꯑꯁꯤ ꯑꯃ ꯀꯩꯅꯣ ꯇꯧꯕꯁꯦ ꯆꯥꯊꯣꯛꯈ꯭ꯔꯁꯦ
ꯍꯝ ꯍꯨꯝ ꯍ ꯎꯝ ꯎꯝ ꯎꯝ
ꯀꯅꯥ ꯀꯅꯥ ꯂꯩꯔꯤꯅꯣ
ꯀꯅꯥꯝ ꯂꯩꯇꯦꯗꯥ
ꯑꯗꯨ ꯃꯤꯒꯤ ꯃꯈꯣꯟ ꯀꯃꯥꯏꯅ ꯇꯥꯔꯤꯗꯣꯏꯅꯣ ꯀꯅꯥ
ꯎꯝ ꯁꯤꯗ ꯄꯣꯠ ꯆꯩ ꯏꯟꯊ ꯏꯟꯁꯤꯟ ꯇꯧ ꯂꯩꯕ
ꯋꯥꯔꯤ ꯈꯔ ꯁꯥꯔꯣ ꯀꯩꯗꯧꯔꯦ ꯇꯨꯃꯤꯟ ꯂꯩꯔꯗꯤ
ꯏꯁ ꯋꯥꯈꯥꯜ ꯊꯤ ꯁꯣꯛ ꯑꯣꯢꯕꯤꯅꯤ
ꯀꯩꯒꯤ
ꯌꯥꯝ ꯅꯨꯡꯉꯥꯢꯇꯦ ꯄꯤ ꯇꯥꯒꯦ ꯇꯧꯋꯤ
ꯀꯩꯒꯤꯅꯣꯕ
ꯅꯪ ꯍꯥꯏꯈꯤꯕ ꯋꯥꯍꯩꯗꯨꯅ
ꯁꯦꯁ ꯀꯔꯤ ꯋꯥꯍꯩꯅꯣꯅꯦ ꯑꯩ ꯀꯩ ꯍꯥꯏꯔꯒꯦ
ꯅ꯫ ꯌꯥꯝ ꯄꯪꯉꯦ ꯍꯥꯏꯕꯗꯨ ꯑꯩ ꯌꯥꯝ ꯄꯦꯟꯖꯗꯦ ꯀꯄꯨ ꯀꯞꯅꯤꯡꯉꯦꯗ ꯉꯥꯛꯇꯪ ꯀꯥꯞꯊꯣꯛꯁꯤꯔ
ꯎꯝ ꯀꯥꯞꯒꯅꯣ ꯑꯩ ꯑꯅꯛꯄꯗ ꯂꯩꯗꯦꯀꯣ ꯊꯦꯡꯕꯅꯤꯡꯉꯥꯢꯒꯤ
ꯌꯥꯎ ꯊ
ꯂꯥꯏꯅꯕꯨ ꯆꯥꯜꯂꯗꯤ ꯀꯅꯅꯥ ꯈꯪ
ꯆꯥꯟꯍꯥꯜꯂꯨꯔ ꯅꯪ
ꯃꯤꯅ ꯃꯤꯅ ꯊꯥꯗꯔꯒꯁ ꯁꯥꯠ ꯂꯥꯎꯅ ꯋꯥꯈꯜ ꯃꯥꯟꯅꯔꯝꯃꯤꯁꯦ ꯀꯩꯅꯣꯝꯃꯗꯤ ꯂꯩꯔꯕꯅꯦ
ꯎꯝ ꯆꯦꯟꯖꯅꯤ ꯀꯣ ꯑꯃꯨꯛ
ꯀꯩꯒꯤ
ꯁꯛ ꯎꯨꯕ ꯅꯨꯃꯤꯠꯇ ꯈꯣꯡꯉꯤꯅꯦꯕ
ꯁꯥꯛꯒꯤ ꯋꯥꯕꯨ ꯅꯨꯡꯉꯥꯢꯔ ꯂꯣꯢꯔꯦ ꯀꯩꯗꯧꯔꯒꯦ
ꯎꯝ ꯎꯝ ꯐꯒꯤ ꯇꯧꯕꯅꯤꯗ ꯁꯨꯝ ꯋꯥꯔꯤ ꯁꯥꯟꯅꯕ ꯅꯨꯡꯉꯥꯏꯅꯕꯅ ꯅꯨꯡꯉꯥꯏ ꯅꯨꯡꯉꯥꯏꯅ ꯌꯥꯝ ꯅꯨꯡꯉꯥꯏꯔꯅꯤ
ꯑꯦ ꯑꯩꯗꯤ ꯑꯁꯦꯡꯕ ꯈꯜꯂꯒ ꯂꯩꯔꯒ ꯅꯪ ꯀꯩꯗꯧꯔꯦ
ꯎꯝ
ꯆꯦꯜꯂꯒꯦ ꯈꯟꯂꯤꯔꯕ
ꯆꯦꯜꯂꯣꯢ ꯆꯦꯟꯕꯤꯔꯣꯢꯅꯦ ꯉꯁꯤ ꯂꯥꯛꯑꯒ ꯂꯧ ꯂꯥꯛꯑꯒꯦ
ꯍꯥꯥ
ꯍꯣꯔꯦꯟ ꯂꯧ ꯂꯥꯛꯑꯒꯦ
ꯌꯥꯏꯌꯦ ꯑꯗꯨꯁꯨ
ꯄꯨꯡ ꯀꯌꯥ ꯑꯗꯨꯋꯥꯏꯗ ꯂꯥꯛ ꯆꯔꯝꯒꯦ ꯍꯥꯏꯅꯣ ꯆꯥꯔꯝꯃꯣ ꯍꯥꯢꯅꯣ ꯆꯥꯕꯗꯤ ꯍꯥꯢꯔꯝꯒꯦ ꯍꯥꯢꯅꯣ
ꯑꯁ ꯆꯥꯛ ꯐꯥꯎꯕꯗꯤ ꯆꯥꯔꯝꯒꯦ ꯆꯥꯛ ꯂꯥꯝꯃꯗꯤ ꯑꯩ ꯂꯥꯏꯅꯥ ꯂꯩꯌꯦꯕꯀꯣ
ꯎꯝ
ꯆꯥꯛ ꯂꯥꯝꯕ ꯌꯥꯗꯕ
ꯎꯝ
ꯑꯗꯨꯢꯅꯤ ꯋꯥꯔꯧꯕ ꯌꯥꯗꯦ
ꯑꯁ ꯋꯥꯔꯧꯗꯦꯗ ꯆꯥꯛ ꯆꯥꯊꯣꯛꯑꯣ ꯑꯗꯨꯅ ꯈ꯭ꯋꯥꯏ ꯐꯔꯦ ꯑꯩꯒꯤꯗꯤ ꯌꯨꯝꯗ ꯆꯥꯛ ꯇꯤꯡꯗ꯭ꯔꯦꯗꯅ
ꯑꯁ ꯑꯩ ꯑꯩ ꯂꯩ ꯉꯝꯃꯔꯣꯏ ꯌꯥꯝ ꯂꯦꯛꯄ ꯃꯤꯑꯣꯏ ꯃꯥꯥꯟꯂꯦ
ꯍꯥꯢꯍꯩꯗꯦꯍꯦ ꯌꯥꯝ ꯂꯤꯛꯄ ꯑꯣꯢꯔ ꯃꯥꯂꯦꯒꯥꯢꯅ
ꯇꯧꯍꯩꯗ‌ꯦꯒꯥꯏꯌ‌ꯦ
ꯅꯪ ꯊꯥꯛꯇꯣꯏꯅꯦ ꯑꯩꯅꯥ
ꯇꯧꯍꯩꯗꯤ ꯀꯥꯏꯅ ꯍꯥꯥ
ꯑꯩꯁꯨ ꯅꯪ ꯊꯥꯛꯇꯣꯏꯅꯦ
ꯎꯝ ꯎ
ꯑꯩꯁꯦ ꯅꯪ ꯊꯥꯛꯇꯣꯏ ꯑꯩꯁꯦ ꯅꯪ ꯊꯥꯛꯇꯣꯏꯅꯦꯕꯀꯣ
ꯎꯝ ꯀꯩꯕ
ꯀꯔꯤꯅꫭ ꯅꫭꯏꯅ
ꯑꯁ ꯅꯨꯃꯤꯠ ꯇꯥꯔꯦ ꯇꯜꯂꯦ ꯑꯑꫭꯏꯕ
ꯃꯃꯥ
ꯃꯝꯌꯦ ꯅꯪ ꯅꯣꯏ ꯃꯝꯗ꯭ꯔꯤꯕꯣ
ꯃꯝꯃꯝꯃꯥꯅꯤꯗ
ꯂꯩꯐꯝ ꯃꯥꯟꯅꯗꯕ ꯖꯥꯠꯂꯥ
ꯍꯣꯏ ꯑꯩ ꯑꯃꯔꯤꯀꯥ ꯂꯩꯕꯅꯤꯅ
ꯑꯩꯁꯨ ꯃꯥꯜꯂꯑꯕ
ꯎꯝ
ꯀꯩꯒꯨꯝꯕ ꯀꯩꯅꯣ ꯇꯧꯔꯗꯤ ꯑꯗꯨꯗ ꯄꯨꯗꯣꯏꯔꯕ
ꯎꯝ
ꯄꯨꯅꯤꯌꯥ ꯌꯥꯏꯗꯤ
ꯎꯝ
ꯑꯥ
ꯅꯣꯏꯗꯤ ꯆꯥꯛ ꯀꯅꯥꯅ ꯊꯣꯡꯒꯅꯤ
ꯑꯦ ꯍꯧꯖꯤꯛ ꯐꯥꯎꯗꯤ ꯏꯆꯟꯅꯨꯄꯤ ꯑꯅꯤ ꯂꯩꯗꯀꯣ
ꯂꯤꯔꯕ꯭ꯔꯥ ꯑꯥ ꯆꯥꯛ ꯌꯦꯟꯁꯥꯡꯒ ꯊꯣꯡꯕ ꯍꯩꯔꯕ꯭ꯔꯥꯕ
ꯍꯩꯅ ꯆꯍꯤ ꯆꯍꯤ ꯀꯨꯟ ꯍꯦꯜꯂꯦ ꯀꯩꯅꯣ ꯑꯅꯤꯃꯛ
ꯑꯦ ꯑꯗꯨꯗꯤ ꯅꯨꯡꯉꯥꯏꯔꯝꯃꯅꯤ
ꯎꯝ
ꯃꯌꯥꯝꯕꯅꯤꯅꯀꯣ ꯅꯨꯡꯉꯥꯏꯔꯝꯅꯤꯀꯣ ꯅꯆꯟꯅꯨꯄꯤꯒ ꯑꯅꯤꯒ ꯑꯗꯨꯃꯥꯏ ꯂꯩꯕꯗꯣ
ꯎꯝ ꯂꯩꯕꯁꯦ ꯅꯨꯡꯉꯥꯏ ꯑꯗꯨꯗ ꯌꯥꯝ ꯄꯥꯛ ꯂꯩꯇꯦꯗ ꯍꯟꯗꯛ ꯈꯇꯪ ꯑꯅꯤꯃꯛ ꯂꯥꯛꯄꯀꯣ
ꯀꯗꯥꯏꯗ ꯂꯩꯕ
ꯑꯃꯅ ꯃꯄꯥꯟꯗ ꯂꯩꯕ
ꯎꯝ
ꯑꯃꯥꯅ ꯃꯅꯤꯄꯨꯔꯗꯅꯦ ꯑꯥꯏ ꯑꯦꯝ ꯁꯣ ꯁꯣꯔꯤ
ꯌꯥꯏ ꯀꯩꯗꯧꯔꯒꯦ ꯏꯕꯥꯅꯤꯅ ꯉꯥꯡꯅꯔꯒ ꯂꯣꯏꯔꯦ
ꯎꯝ ꯑꯃꯁꯨ ꯀꯩꯅꯣ ꯇꯧꯕ ꯑꯦꯛꯖꯥꯝ ꯀꯣ
ꯎꯝ
ꯃꯦꯗꯤꯀꯦꯜꯒꯤ ꯇ꯭ꯔꯥꯏ ꯇꯧꯕ ꯑꯗꯨ ꯊꯥ ꯂꯣꯏꯔꯒ ꯂꯥꯛꯄ
ꯑꯣ ꯌꯥꯝ ꯐꯩꯌꯦ ꯅꯅꯥꯎ ꯅꯨꯄꯤ ꯑꯅꯤꯃꯛ ꯑꯁꯤꯗꯤ ꯅꯪꯗꯤ ꯀꯅꯥꯅ ꯍꯥꯏꯕ꯭ꯔꯥ
ꯍꯥꯥ
ꯁꯤꯒꯤꯁꯤ ꯀꯅꯥꯅ ꯍꯥꯏꯔꯛꯏꯅꯣ ꯍꯥꯏꯕ
ꯑꯁꯤꯒꯤꯁꯦ
ꯎꯝ
ꯑꯩ ꯈꯪꯅꯕ ꯃꯤꯅ ꯍꯥꯏꯔꯛꯄꯅꯤꯗ
ꯑꯣ ꯅꯨꯄꯥ ꯑꯣꯔ ꯅꯨꯄꯤ
ꯅꯨꯄꯥꯁꯨ ꯅꯨꯄꯤꯁꯨ
ꯑꯅꯤꯃꯛꯅ
ꯎꯝ
ꯑꯁ ꯂꯥꯏꯕꯛ ꯐꯩꯗ ꯃꯤ ꯑꯅꯤꯅ ꯍꯥꯏꯕꯤꯕ ꯍꯥꯏꯁꯦ
ꯎꯝ
ꯀꯨꯏꯔꯕꯥ
ꯀꯨꯏꯗ꯭ꯔꯤꯗ ꯑꯩ ꯑꯩꯗꯤ ꯊꯣꯛ ꯃꯣꯛ ꯇꯧꯔꯤꯉꯩꯗꯀꯣ
ꯎꯝ
ꯑꯗꯨꯅ ꯈꯣꯟꯊꯤ ꯆꯥꯏꯅꯤ
ꯀꯩꯒꯤ
ꯀꯩꯅꯣ ꯑꯣꯏꯗ꯭ꯔꯦꯅ ꯍꯥꯏꯗꯤ
ꯊꯧꯁꯥꯗꯦꯅ
ꯑꯥ ꯊꯧꯁꯗꯦꯅ
ꯀꯅꯥꯅ ꯆꯩꯕꯤꯔꯤꯕ
ꯃꯤꯅꯥ ꯆꯩꯕꯤꯔꯤꯕ ꯄꯥꯝꯃꯨꯗ꯭ꯔꯣꯅ ꯃꯣꯏꯒꯤꯗꯣ ꯊꯥꯔꯛꯑꯦꯕꯀꯣ ꯑꯩꯉꯣꯟꯗ ꯃꯦꯁꯦꯁ ꯁꯤ ꯇꯧꯋꯦ ꯁꯤ ꯀꯩꯅꯣ ꯐꯪꯉꯦ ꯀꯩꯅꯣ ꯇꯧꯋꯦ ꯄꯥꯃꯨꯗ꯭ꯔꯣꯅꯥ
ꯎꯝ
ꯑꯗꯨ ꯑꯗꯩ ꯑꯩꯁꯨ ꯅꯨꯡꯉꯥꯏꯇꯦꯅ ꯑꯗꯨꯝ ꯍꯧꯔꯦ
ꯑꯩꯒ ꯀꯌꯥꯔꯛꯇꯤ ꯉꯥꯡꯅꯈ꯭ꯔꯦ ꯃꯦꯟ ꯀꯌꯥꯔꯛ ꯍꯥꯏꯗꯤ ꯃꯤ ꯀꯌꯥ ꯁꯨꯈ꯭ꯔꯒꯦ ꯍꯥꯏꯕ
ꯎꯝ ꯃꯔꯤ
ꯑꯣ
ꯒ꯭ꯌꯥꯟ ꯇꯥꯔꯦꯀꯣ
ꯇꯥꯏꯌꯦ
ꯎꯝ
ꯇꯥꯅꯕ ꯇꯥꯛꯄꯤꯕꯅꯤꯅ ꯇꯥꯗ꯭ꯔꯗꯤ ꯑꯉꯥꯡꯃꯛ ꯅꯠꯇꯕꯅꯤꯅ
ꯈꯜꯂꯨ ꯈꯜꯂꯨ ꯑꯗꯨꯗ ꯅꯕꯨꯛ ꯐꯠꯇꯕꯒꯤ ꯋꯥꯈꯟ ꯈꯜꯂꯛꯀꯅꯨ
ꯀꯔꯤ
ꯇꯧꯔꯛꯑꯦꯇꯨ
ꯅꯨꯄꯤ
ꯍꯥꯥ
ꯍꯣ ꯍꯣ
ꯅꯪꯁꯦ ꯀꯩꯅꯣ ꯇꯧꯗꯧ ꯃꯥꯜꯂꯦ ꯑꯩꯁꯤ ꯆꯥꯛ ꯊꯥꯡꯀꯠꯂꯝꯕ ꯔꯥꯏꯁ ꯀꯨꯀꯔꯗ
ꯎꯝ
ꯏꯟꯁꯥꯡꯅ ꯇꯞꯅ ꯊꯣꯡꯉ ꯌꯥꯔꯦꯗꯅ
ꯎꯝ ꯆꯥꯛꯄꯨ ꯃꯨꯜꯂꯗꯤ ꯌꯥꯔꯦ ꯆꯥꯛꯄꯨ
ꯌꯥꯔꯦ ꯌꯦꯟꯁꯥꯡ ꯆꯥꯗ꯭ꯔꯁꯨ ꯊꯨꯝꯒ ꯆꯥꯔ ꯂꯣꯏꯔꯦ ꯀꯩꯗꯧꯔꯦ ꯅꯠꯇ꯭ꯔꯥ
ꯎꯝ ꯎꯝ
ꯃꯩ ꯌꯥꯝ ꯅꯨꯡꯉꯥꯏꯇꯦꯕ ꯍꯟꯗꯛ ꯃꯔꯛꯁꯦ
ꯎꯝ
ꯅꯨꯡꯗꯝ ꯅꯥꯏꯗꯦꯕ ꯑꯗꯨꯒꯤ
ꯎꯝ
ꯑꯗꯨꯝ ꯋꯥꯔꯤ ꯂꯤꯔꯛꯑꯣ
ꯅꯪ ꯂꯤꯔꯛꯑꯣꯗꯅ ꯑꯩꯗꯤ ꯋꯥꯔꯤ ꯂꯩꯇꯦ ꯋꯥꯔꯤ ꯂꯤꯕ
ꯀꯔꯤ ꯋꯥꯔꯤ ꯑꯩꯖꯤꯀꯣ ꯁꯦꯡꯅ ꯍꯥꯏꯔ ꯋꯥ ꯉꯥꯡꯃꯟꯕꯒꯤ ꯑꯩ ꯐꯥꯔꯁꯇꯗꯤꯀꯣ ꯋꯥꯁꯦ ꯑꯗꯨꯝ ꯎꯝ ꯅꯣꯛꯂꯒ ꯍꯧꯖꯤꯛ ꯑꯁꯤ ꯗꯨꯝ ꯌꯥꯝ ꯒ꯭ꯌꯥꯟ ꯇꯥꯅ ꯈꯥꯏꯔꯁꯨ ꯂꯩꯗꯅ ꯁꯨꯃꯥꯏꯅ ꯇꯧꯕꯅꯦ ꯍꯥꯟꯅꯗꯤꯅꯦ ꯃꯤ ꯑꯩꯒ ꯉꯥꯡꯅꯕꯁꯤꯡꯁꯦ ꯅꯣꯛꯄꯁꯤ ꯅꯣꯛꯄꯁꯤ ꯀꯔꯤ ꯒ꯭ꯌꯥꯟ ꯃꯦꯟ ꯇꯥꯗꯕꯤꯗ ꯑꯩꯁꯨ ꯋꯥꯔꯛꯑꯦꯕ
ꯐꯔꯦꯁꯦ ꯍꯣꯔꯦꯟ ꯑꯩ ꯅꯩꯒꯦ
ꯀꯥꯏꯗ
ꯑꯩ ꯍꯣꯔꯦꯟ ꯉꯥꯡꯕꯤꯒꯦꯕ
ꯑꯣ ꯅꯪꯒꯤꯁꯤꯗꯤ ꯅꯪꯒꯤꯗꯃꯛ ꯈꯥꯛꯏꯅꯤꯅꯦ
ꯅꯠꯇꯦꯍꯦ ꯁꯤꯕꯕꯨ ꯈꯨꯠꯇꯕꯨ ꯋꯥꯈꯟꯒꯥꯗꯤ
ꯗꯨꯝ ꯋꯥꯔꯤꯗꯤ
ꯅꯪꯂꯣ ꯑꯩꯔꯣ ꯁꯦꯡꯗ꯭ꯔꯤꯁꯦ
ꯗꯤ ꯂꯤꯕꯤꯒꯦ ꯀꯥꯏꯅ ꯑꯣ ꯑꯩ ꯈꯪꯉꯦ ꯅꯪꯒꯤꯗꯣ ꯑꯩ ꯈꯪꯉꯦ ꯑꯩꯒꯤꯅ ꯑꯩ ꯉꯥꯡꯖꯁꯤꯅꯦꯕ
ꯅꯠꯇꯦ ꯑꯩ ꯉꯁꯥꯏꯗꯩ ꯈꯨꯝꯃꯤꯗꯨꯗꯤ ꯅꯪ ꯑꯩ ꯈꯨꯝꯃꯤꯗꯨ ꯐꯥꯒꯤ ꯇꯥꯔꯕꯣꯕ ꯅꯠꯇꯦ ꯑꯩꯅ ꯍꯧꯖꯤꯛ ꯑꯩ ꯑꯩ ꯍꯥꯏꯕꯤꯒꯦ ꯍꯣꯔꯦꯟ ꯃꯔꯝꯗꯨꯁꯨ ꯂꯩꯕꯩꯅꯦ ꯉꯥꯡꯂꯤꯁꯦ ꯅꯥꯀꯟ
ꯌꯥꯝ ꯈꯗꯥꯡ ꯀꯟꯕ ꯃꯤꯗꯤ ꯃꯥꯜꯂꯦꯕ
ꯎꯝ ꯎꯝ
ꯑꯩꯗꯤ ꯅꯪꯒꯤ ꯈꯥꯛꯄ꯭ꯔꯥ ꯍꯥꯏꯕꯅꯤꯗ
ꯈꯥꯛꯇꯦ ꯈꯥꯛꯇꯦ ꯀꯔꯥꯏ ꯈꯥꯛꯇꯣꯏꯅꯣ
ꯍꯣꯔꯦꯟꯁꯨ ꯏꯕꯥꯅꯤꯅꯦ ꯁꯥꯟꯅꯗꯧꯕ ꯍꯧꯖꯤꯛꯁꯨ
ꯎꯝ ꯈꯥꯛꯇꯦ ꯈꯥꯛꯇꯦ ꯀꯩꯅꯣ ꯇꯧꯕꯩꯅꯦ ꯌꯥꯗꯕ ꯑꯃ ꯂꯩꯕꯩꯅꯤ ꯑꯗꯨꯝ ꯉꯥꯡꯒꯦ ꯍꯣꯔꯦꯟꯗꯤ ꯂꯩꯔꯤꯗ ꯅꯪꯒꯤꯁꯨ ꯑꯃꯔꯛꯇꯤ ꯀꯔꯤꯒꯤꯅꯣ ꯌꯥꯝ